ꯑ ꯇꯥꯏ ꯇꯥꯏ ꯇꯥꯏ ꯍ ꯃꯠꯇꯔꯦ ꯃꯥꯕ꯭ꯔꯣ ꯃꯃꯃ ꯇ ꯐꯝꯂꯤꯑꯦ ꯐꯝꯂꯤꯑꯦ ꯃꯣꯔꯥꯗ ꯐꯝꯂꯒ ꯑꯃꯨꯛ ꯈ ꯃꯆꯥ ꯇꯧꯔꯛꯦ
ꯎꯝꯝ ꯅꯉꯔꯤꯕꯣ ꯎꯅ ꯇ
ꯑ ꯏ ꯀꯨꯏꯔꯦ ꯀꯨꯏꯔꯦ ꯀꯣꯏ ꯔꯦ ꯑꯣꯗꯁꯨ ꯀꯣꯏ ꯔꯦ ꯅ ꯃ ꯀ ꯅ ꯄꯇꯤꯃ ꯆꯇ ꯆꯊ ꯍꯁꯤꯔꯤꯗꯧꯔꯒꯦ
ꯌꯥꯏꯅꯦ ꯌꯥꯏꯅꯦ ꯑꯍꯥꯎꯕ ꯆꯥꯃꯤꯟꯅꯕ ꯌꯥꯏꯅꯦ
ꯀꯃꯥꯏ ꯀꯃꯥꯏ ꯄꯥꯡꯒꯦ
ꯑꯁ ꯁ ꯀꯩꯝꯇ ꯇꯧꯗ꯭ꯔꯦꯗ ꯆꯥꯕ ꯇꯨꯝꯕ ꯆꯥꯕ ꯇꯨꯝꯕ ꯇꯧ ꯂꯩꯔꯦ
ꯀ ꯀꯣꯏ ꯅꯅꯨꯡ ꯍꯥꯏꯦ ꯎꯝ ꯈ꯭ꯋꯥꯏꯗꯒꯤ ꯅꯨꯡꯉꯥꯏꯕ ꯈ꯭ꯋꯥꯏꯅ ꯅꯨꯡꯉꯥꯏꯕ ꯄꯨꯟꯁꯤꯁꯤ ꯅ ꯑꯣꯏꯔꯦ
ꯑꯁ ꯅꯨꯡꯉꯥꯏꯕ꯭ꯔꯥꯕꯨ ꯈꯪꯗꯦꯅꯦ
ꯁꯨ ꯑꯗꯨꯝ ꯅꯨꯡꯉꯥꯏ ꯍꯥꯏꯇꯥꯔꯦ ꯅꯨꯡꯉꯥꯏꯅ ꯄꯥꯜꯂꯤ ꯍꯥꯏꯇꯥꯔꯦ ꯑꯗꯨ
ꯑꯥ
ꯔꯤꯗꯁꯦ
ꯎꯝ ꯅꯨꯡꯉꯥꯏꯊꯣꯛꯀꯗꯕꯅꯦ ꯄꯨꯟꯁꯤ ꯍꯥꯏꯁꯦ ꯅꯨꯡꯉꯥꯏꯊꯣꯛꯀꯗꯕꯅꯤ ꯇꯦꯜꯂꯕ ꯄꯨꯟꯁꯤꯅꯤ ꯀꯩꯅꯣ
ꯃꯥ ꯃꯥ ꯅꯨꯡꯉꯥꯏꯇ꯭ꯔꯁꯨ ꯑꯗꯨꯝ ꯅꯨꯡꯉꯥꯏꯔꯛꯦꯩꯅꯗ ꯈꯜꯂꯒ ꯂꯩ ꯊꯒ ꯂ
ꯎꯝ ꯎꯝ ꯅꯨꯡꯉꯥꯏꯊꯣꯛꯀꯗꯧꯕꯅꯤ ꯑꯩ ꯈꯣꯟꯁꯦ ꯐꯖꯅ ꯁꯦꯡꯅ ꯇꯥꯕ꯭ꯔꯣ
ꯇ
ꯀꯟꯅ ꯉꯥꯅꯉꯥꯏ ꯗꯔꯀꯥꯔꯗꯤ ꯂꯩꯀꯣ
ꯑꯣ
ꯍꯥꯥ
ꯑꯣꯏꯔꯝꯒꯅꯤ ꯑꯗꯨꯗꯤ ꯍꯧꯖꯤꯛꯇꯤ ꯇꯥꯕ ꯅ
ꯑꯁ ꯍꯧꯖꯤꯛꯇꯤ ꯄꯨꯡꯁꯦꯡ ꯍꯦꯡꯉꯦ ꯍꯦꯡꯉꯦ ꯅꯪ ꯀꯔꯤ ꯉꯁꯥꯏ ꯀꯩꯗꯧ ꯂꯩꯌꯦꯦ
ꯎ ꯑꯩ ꯀꯩꯅꯣ ꯇꯧꯕꯣꯏꯅꯤꯗ
ꯑꯁ ꯉꯁꯥꯏ ꯑꯩꯅ ꯁꯨꯃꯥꯏꯅ ꯊꯥꯒꯗꯕꯅꯦꯁ ꯅꯨꯄꯦ ꯑꯝꯇꯩ ꯂꯩ ꯁꯤꯗꯤ
ꯑꯩ ꯊꯝꯃꯣꯏ ꯄꯦꯜꯂꯦ ꯏꯄꯥ ꯊꯝꯃꯣꯏ ꯄꯦꯜꯂꯦ ꯍꯥꯏꯗꯨꯅꯦ
ꯑꯥ
ꯑꯝ
ꯁꯛꯀ ꯆꯞ ꯃꯥꯟꯅꯔꯦꯅꯦ ꯍꯧꯖꯤꯛꯇꯤ
ꯍ ꯐꯩ ꯐꯩ ꯐꯩ ꯐꯩꯅꯦ ꯐꯩꯅꯦ ꯂꯩꯃꯤꯟꯅꯕꯒ ꯍꯣꯏꯅꯦ ꯍꯅꯤ ꯍꯅꯤ ꯂꯩꯃꯤꯟꯅꯔꯒ ꯋꯥꯔꯤ ꯁꯥꯕꯒ ꯆꯞꯃꯤꯅꯔꯅꯦ ꯑꯗꯨꯗꯤ ꯐꯔꯦꯅꯦ ꯑꯁ ꯐꯔꯦꯅꯦ ꯐꯔꯦꯅꯦ
ꯅꯦ
ꯎꯝ ꯅꯣꯏ ꯀꯃꯥꯏꯃꯥꯏꯅ ꯇꯧꯒꯦ ꯑꯥꯗ ꯅꯨꯡꯁꯥ ꯁꯥꯕ꯭ꯔꯣ ꯀꯃꯥꯏꯅ
ꯑꯩ ꯑꯩ ꯉꯁꯥꯏꯁꯨ ꯊꯕꯛ ꯑꯃ ꯆꯠꯊꯣꯛꯄꯅꯦꯕꯀꯣ ꯊꯕꯛ ꯃꯆꯥ ꯊꯣꯛꯄꯗ ꯑꯩꯅ ꯌꯨꯝ ꯍꯜꯂꯒꯦꯅ ꯂꯥꯛꯄ ꯑ ꯂꯕꯤ ꯊꯦꯡꯅꯕꯅꯦꯕ ꯅꯣꯡ ꯈꯔ ꯅꯪꯉꯦ ꯍꯥꯏꯇꯥꯔꯦꯀꯣ ꯅꯣꯡꯁꯦ ꯑꯗꯨꯗꯨꯒ ꯑꯗꯨꯒ ꯍꯧꯖꯤꯛ ꯍꯦꯛ ꯌꯨꯝ ꯌꯧꯕꯒ ꯅꯣꯡꯁꯥꯁꯦ ꯐꯖꯅ ꯑꯃꯨꯛ ꯐꯨꯗꯣꯔꯛꯄ ꯋꯥꯅꯤꯅꯦ
ꯑꯣ ꯍꯣ ꯍꯣ ꯑꯁꯤ ꯌꯨꯝ ꯌꯧꯔꯕꯣꯕ
ꯎꯝ ꯌꯥꯎꯦ
ꯑ ꯐꯥꯏꯅꯤꯅꯀꯣ ꯑꯣ ꯍꯣ ꯍꯣ ꯔꯦꯡꯀꯣꯠ ꯀꯩꯀꯩꯅ ꯌꯥꯎꯗ꯭ꯔꯣ
ꯌꯥꯎꯗꯦ ꯑꯩꯅ ꯅꯣꯡ ꯅꯣꯡ ꯇꯥꯏ ꯍꯥꯏꯁꯦ ꯌꯥꯝ ꯀꯟꯅ ꯇꯥꯕ ꯑꯣꯏꯗꯦꯗ
ꯑ ꯍꯣ ꯍꯣ ꯅꯪ ꯃꯇꯝꯁꯤꯗꯤ ꯅꯣꯡꯒꯤ ꯃꯇꯝꯗꯗꯤ ꯔꯦꯟꯀꯣꯗꯤ ꯀꯝꯄꯜꯁꯔꯤ ꯀꯩꯅꯣ ꯌꯥꯎꯗꯣꯏꯅꯤꯅꯦ ꯔꯦꯡꯀꯣꯠ ꯌꯥꯎꯗ꯭ꯔꯗꯤ ꯆꯠꯊꯣꯛ ꯆꯠꯁꯤꯟꯁꯦ ꯈꯔ ꯅꯨꯡꯉꯥꯏꯗꯧ ꯃꯥꯟꯗꯦ ꯅꯪꯒꯤꯇꯅꯤꯅ ꯌꯒꯤ ꯎꯝ ꯎꯝ ꯂꯩꯕ ꯅꯠꯇ꯭ꯔꯣ ꯎꯝ ꯉꯁꯤꯗꯤ ꯗꯤ ꯀꯩꯅꯣꯅꯦ ꯍꯋꯥꯏꯒ ꯑꯂꯨ ꯆꯥꯏ
ꯑꯁ ꯑꯗꯨ ꯁꯥꯔ ꯑꯣ ꯁꯥꯒꯨꯝꯕ ꯉꯥꯅꯨꯒꯨꯝꯕ ꯊꯣꯡꯉ ꯆꯥꯒꯗꯧꯕꯅꯤꯅꯦ
ꯍꯣꯏꯅꯦ ꯍꯣꯏꯅꯦ ꯑꯗꯨ ꯆꯥꯛꯗꯧꯅꯦ ꯉꯁꯤꯗꯤ ꯅ ꯁꯖꯔꯦ
ꯎꯝ ꯍꯣꯏ ꯃ ꯃꯊ ꯃꯊ ꯃꯊꯦꯜꯁꯨ
ꯎ ꯍꯥꯏ
ꯁꯥ ꯉꯥ ꯁꯥ ꯉꯥ ꯈꯛꯇꯪ ꯆꯥꯔꯒꯁꯨ ꯌꯥꯝꯅ
ꯍꯣꯏ ꯎꯝ ꯑꯗꯨꯅꯦ ꯑꯗꯨꯅꯦ ꯆꯉ ꯈꯛꯇ ꯆꯥꯔꯁꯨꯀꯣ ꯍꯛꯆꯥꯡꯁꯦ ꯂꯨꯝꯊꯔꯦꯕ
ꯎꯝ ꯃꯤ ꯑꯍꯟꯁꯤ ꯃꯤ ꯑꯍꯟꯁꯤꯡꯅ ꯍꯥꯏꯔꯤꯁꯤ ꯄꯨꯟꯁꯤ ꯁꯥꯡꯂꯤꯉꯗꯤ ꯅꯥꯄꯤ ꯌꯥꯝ ꯆꯥꯎ ꯏꯟꯖꯥꯡ ꯅꯥꯄꯤ ꯅꯨꯅꯥꯄꯤ ꯌꯥꯝ ꯆꯥꯎ ꯍꯥꯏꯔꯤꯁꯤꯅꯤ
ꯍꯣꯏ ꯃꯥꯅꯦ
ꯎꯝ
ꯅꯍꯥꯟ ꯍꯞꯇꯥ ꯃꯃꯥꯡꯗ ꯑ ꯆꯃꯟꯕꯤꯒ꯭ꯔꯥ ꯈꯟꯗꯦ ꯍꯛꯆꯥꯡꯁꯦ ꯂꯨꯝꯃꯤꯅꯦ
ꯑꯣ
ꯑꯗꯨꯒꯤ ꯆꯠꯄ ꯈꯣꯠꯄ ꯅꯨꯡꯉꯥꯏꯇꯕ ꯑꯗꯨꯒꯤ ꯏꯟꯁꯥꯡꯅꯨꯄꯤ ꯍꯟꯗꯛ ꯁꯤ ꯏꯟꯁꯥꯡ ꯅꯥꯄꯤ ꯍꯥꯏꯅ ꯆꯥꯒꯦꯅ ꯈꯜꯂꯤꯦ ꯁꯥ ꯆꯃꯟꯕꯁꯨ ꯐꯠꯇꯦꯕ ꯎꯝ ꯎꯝ ꯑꯣꯏ
ꯑꯩꯈꯣꯏꯗꯤ ꯀꯨꯏꯅ ꯄꯨꯟꯁꯤꯁꯦ ꯀꯨꯏꯅ ꯍꯤꯡꯅꯤꯡꯉꯗꯤ ꯏꯟꯖꯥꯡꯅ ꯄꯤꯀꯣ ꯐ꯭ꯔꯦꯁ ꯑꯣꯏꯕ ꯑꯩꯈꯣꯏ ꯅ ꯊꯥꯖꯕꯗꯨꯣ
ꯑꯣ
ꯎꯝ ꯑꯣꯔꯒꯥꯅꯤꯛ ꯑꯣꯏꯕ ꯍꯥꯔ ꯀꯩꯀꯥ ꯆꯥꯏꯗꯕꯗꯣ ꯎꯝ ꯑꯗꯨꯒꯨꯝꯕꯗꯨꯣ ꯈꯔ ꯌꯥꯝ ꯆꯥꯒꯗꯧꯕꯅꯦꯕ
ꯎꯝ ꯍꯣꯏ ꯃꯥꯅꯦ ꯆꯨꯝꯃꯦ ꯑꯣꯖꯥꯅ ꯍꯥꯏꯁꯦ ꯆꯨꯝꯃꯦ ꯎꯝ ꯁꯤꯒꯨꯝꯕꯗꯤ ꯆꯥꯗꯤ ꯆꯥꯗꯧ ꯃꯥꯜꯂꯦ ꯑꯩꯈꯣꯏꯁꯦ
ꯑꯗꯣ ꯅꯪ ꯀꯔꯤ ꯀꯔꯤ ꯄ꯭ꯂꯥꯟ ꯂꯩꯔꯤ
ꯈꯪꯗꯦꯗ ꯍꯟꯗꯛꯇꯤ ꯑꯗꯨꯝ ꯍꯟꯗꯛ ꯇꯧꯕ ꯊꯕꯛꯇꯣ ꯑꯗꯨꯝ ꯃꯇꯝ ꯈꯔꯗꯤ ꯇꯧꯈꯤꯅꯤ ꯑꯗꯨꯒꯂꯀꯗ ꯊꯥ ꯈꯔ ꯂꯩꯔꯒ ꯀꯩꯅꯣ ꯇꯧꯑꯁꯦꯔ ꯈꯂꯦ ꯑꯗꯨꯅ ꯐꯗꯧ ꯃꯥꯜꯂꯦ ꯈꯜꯂꯦ ꯉꯥꯏꯍꯥꯛ ꯂꯩꯔꯒ ꯗꯤ ꯀꯩꯅꯣ ꯆꯠꯂꯅꯤ ꯊꯕꯛ ꯑꯃ ꯆꯠꯊꯣꯛꯂꯅꯤ
ꯎꯝ
ꯔ ꯀꯔ ꯔꯦꯁꯇꯒ ꯎꯝ ꯆꯠꯊꯔꯅꯤ ꯑꯗꯨ ꯐꯗꯧ ꯃꯥꯜꯂꯦ ꯅꯣꯏ ꯀꯩꯀꯩꯅꯣꯗꯤ ꯑꯗꯨꯝ ꯅꯨꯡꯉꯥꯏꯅ ꯂꯩꯕ ꯅꯠꯇ꯭ꯔꯣ ꯅꯣꯏꯒꯤ ꯅꯨꯄꯤ ꯀꯩꯀꯩ ꯁꯅ ꯁꯁꯤꯡ
ꯅꯨꯡꯉꯥꯏꯅ ꯂꯩ ꯍꯥꯏꯇꯥꯔꯦ
ꯎꯝ
ꯍꯧꯖꯤꯛꯁꯨ ꯍꯧꯖꯤꯛꯁꯨ ꯃꯤ ꯃꯌꯥꯝ ꯂꯥꯛꯑꯒ ꯂꯩꯔꯤ ꯏꯅꯦꯝ ꯄꯣꯛ ꯈꯣꯏ ꯑꯩ ꯅꯨꯄꯤ ꯃꯆꯦꯛ ꯈꯣꯏ
ꯑꯡ
ꯃꯤ ꯃꯌꯥꯝ ꯂꯩ ꯂꯩꯅ ꯑꯁ ꯑꯗꯨ ꯃꯤ ꯌꯥꯝꯌꯥꯝ ꯑꯃ ꯑꯗꯨꯗ ꯑꯩꯅ ꯃꯊꯛꯇ ꯇꯦꯔꯦꯁꯇ ꯀꯥꯔꯒ ꯂꯩ ꯐꯝꯂꯒ ꯂꯩ
ꯃꯉꯣꯟꯗ ꯀꯩꯅꯣ ꯇꯧꯕꯁꯨ ꯅꯨꯡꯉꯥꯏꯇꯕ ꯍꯥꯏꯕ ꯇꯥꯔꯦ
ꯃꯊꯛꯇꯗꯤ ꯍꯥꯏꯕꯗꯤ ꯀꯥ ꯃꯅꯨꯡꯗ ꯂꯩꯕꯗꯣ ꯌꯥꯝꯅ ꯁꯥꯏꯌꯦꯕ
ꯍꯣꯏ ꯎꯝ
ꯑꯗꯨ ꯇꯦꯔꯦꯁ ꯃꯊꯛꯇꯗꯤ ꯈꯜ ꯈꯟꯕꯅꯤꯅꯀꯣ ꯏꯁ ꯃꯅꯨꯡꯁꯤꯠꯀꯁꯦ ꯏꯁ
ꯑꯁ ꯍꯣꯏ ꯑꯩ ꯌꯥꯝ ꯂꯩꯕ ꯅꯨꯡꯉꯥꯏꯔꯝꯒꯅꯤ ꯑꯗꯨꯗꯤ ꯅꯪꯅ ꯅꯨꯡꯉꯥꯏꯅ ꯂꯩꯕꯗꯣ ꯑꯩꯁꯨ ꯑꯩ ꯃꯤꯟꯅꯁꯨ ꯑꯗꯨꯝ ꯎꯔꯦꯕꯀꯣ
ꯑꯠꯆꯥꯆꯥ
ꯑꯗꯨꯒꯤ ꯅꯪꯅ ꯍꯥꯏꯈꯤꯕ ꯋꯥꯍꯩꯁꯤꯡꯗꯣ ꯑꯩ ꯂꯣꯏꯅꯤ ꯑꯩꯒꯤ ꯀꯩꯅꯣꯗ ꯎꯔꯦꯕ ꯌꯥꯝꯅ ꯅꯨꯡꯉꯥꯏꯅ ꯂꯩꯔꯝꯒꯅꯤ ꯍꯥꯏꯕꯁꯦ
ꯑ ꯍꯥ ꯍꯥꯥ ꯍꯥ ꯋꯥꯈꯜ ꯋꯥꯈꯜꯗꯒꯤ ꯎꯔꯛꯄꯅꯦꯕ
ꯎꯝ ꯋꯥꯈꯜꯗꯒꯤꯅꯤ ꯋꯥꯈꯜꯒꯤ ꯃꯤꯠ
ꯑꯆꯥ ꯑꯆꯥ ꯚꯞ ꯇꯥꯔꯦ ꯇꯥꯔꯦ ꯑꯗꯨ ꯑꯣꯏꯔꯗꯤ ꯑꯣꯖꯥꯥꯁ ꯏꯁ ꯋꯥꯈꯜꯗ ꯌꯥꯝꯅ ꯁꯥꯒꯠꯄ ꯌꯥꯝꯅ ꯁꯤꯡꯕ ꯃꯤꯅꯤꯅꯦ
ꯑ ꯑꯁꯕꯤ ꯈꯔꯅꯗꯤ ꯑꯁ ꯀꯩꯅꯣ ꯁꯩꯔꯦꯡꯒꯨꯝꯕ ꯏꯌꯣ ꯈꯣꯠꯂꯣ ꯍꯥꯏꯅꯕꯁꯨ ꯌꯥꯎꯔꯤ ꯑꯩ ꯑꯩ ꯇꯟꯗꯧ ꯋꯥꯅꯤ ꯄꯩꯁꯥꯒ ꯄꯤꯒꯦꯅ ꯍꯥꯏꯔꯤꯅꯦ ꯏꯁ ꯄꯩꯁꯥꯦ ꯐꯤ ꯍꯥꯏꯩꯗꯦ ꯏꯅ ꯑꯗꯨ ꯇꯨꯝꯕ ꯍꯥꯏꯍꯩꯗꯤ ꯍ ꯀꯔꯤꯅꯣꯅ ꯑꯩ ꯍꯦꯛ ꯍꯥꯏꯔꯤꯅꯦ
ꯑꯣ ꯅꯪ ꯁꯩꯔꯦꯡꯗꯣ ꯏꯒꯗꯧꯕꯅꯤꯅ ꯁꯦ ꯁꯩꯔꯦꯡ ꯂꯣꯝꯗ ꯅꯪ ꯃꯥꯏ ꯑꯣꯟꯁꯤꯟꯒꯗꯧꯕꯅꯤꯅꯦ ꯑꯗꯨꯗꯤ
ꯍꯩꯅꯦ ꯈꯪꯗꯦ ꯑꯗꯨꯔꯣꯝꯗ ꯃꯥꯏ ꯑꯣꯟꯁꯜꯗꯗꯤ ꯃꯥꯏ ꯄꯥꯛꯀꯗ꯭ꯔꯥꯁꯨ ꯑꯩꯁꯨ ꯍꯦꯛꯇ ꯃꯇꯥꯡ ꯃꯇꯥꯡꯗ ꯑꯗꯨ ꯋꯥꯈꯜ ꯃꯆꯥ ꯑꯗꯨꯝ ꯈꯟ ꯈꯟ ꯈꯟꯕꯁꯨ ꯌꯥꯎꯔꯤꯅꯤꯅꯦ
ꯑꯩꯀꯣ ꯑꯩ ꯃꯤꯅ ꯍꯥꯏꯅꯕꯁꯦ ꯑꯩꯅ ꯇꯥꯕ ꯀꯥꯟꯗ ꯁꯩꯔꯦꯡ ꯨꯝꯕ ꯏꯕ ꯃꯤꯁꯤꯡꯁꯦ ꯂꯩ ꯑꯃ ꯎꯔꯦ ꯍꯥꯏꯗꯅ
ꯑ
ꯑꯗꯨ ꯎꯔꯀꯥꯟꯗ ꯃꯨꯟꯅ ꯃꯥꯁꯦ ꯂꯩꯗꯨꯗ ꯃꯨꯟꯅ ꯌꯦꯡꯉꯤꯌꯦ ꯂꯩꯗꯨꯗ ꯀꯔꯤ ꯁꯥꯏꯊꯔꯒ ꯏꯒꯗ꯭ꯔꯥ ꯀꯔꯤ ꯏꯒꯅꯤ ꯍꯥꯏꯕ ꯃꯨꯟꯅ ꯄꯨꯡ ꯑꯅꯤ ꯑꯍꯨꯝ ꯅꯨꯃꯤꯠ ꯆꯨꯞꯄ ꯐꯥꯎ ꯌꯦꯡ ꯂꯩ ꯍꯥꯏꯌꯦ ꯂꯩꯗꯨꯗ ꯑꯁ ꯑꯗꯨꯝ ꯍꯣꯏꯣꯏ ꯇꯨꯃꯤꯟꯅ ꯌꯦꯡꯂꯒ ꯈꯜꯂꯒ ꯋꯥꯈꯜ ꯈꯜꯂꯒ ꯀꯣ ꯁꯤꯒꯤ ꯂꯩ ꯃꯔꯝꯁꯤꯗ ꯀꯔꯤ ꯐꯖꯕ ꯂꯩꯔꯤ ꯀꯔꯤ ꯃꯅꯝ ꯆꯦꯜꯂꯤ ꯀꯔꯤ ꯂꯩꯔꯤ ꯑꯗꯣ ꯑꯁ ꯐꯖꯅ ꯀꯨꯞꯅ ꯃꯨꯟꯅ ꯌꯦꯡ ꯂꯩꯌꯦ ꯍꯥꯏ ꯁꯩꯔꯦꯡꯏꯕ ꯃꯤꯁꯤꯡꯁꯦ ꯑꯗꯨ ꯍꯣꯏ ꯆꯨꯝꯗꯤ ꯆꯨꯝꯃꯝꯒꯅꯦꯕ ꯑꯗꯨꯗꯒꯤꯅꯦꯕ ꯋꯥꯈꯜ ꯊꯣꯛꯂꯛ
ꯎꯝ
ꯃꯤꯁꯤꯡꯁꯦ ꯇꯧꯗꯤ ꯇꯧꯕꯖꯥꯠꯅꯤ ꯍꯣꯠꯅꯕꯁꯤꯦꯀꯣ ꯇꯧꯗꯤ ꯇꯧꯕꯖꯥꯠꯅꯤ
ꯎꯝ ꯑꯗꯨꯅꯦ ꯑꯗꯨꯅ ꯍꯦꯛ ꯄꯥꯛꯑꯀꯥꯟꯗ ꯊꯃꯣꯏ ꯄꯥꯟꯗꯤꯗꯨ ꯃꯣꯏ ꯄꯥꯝꯕ ꯌꯥꯅꯅꯕ ꯃꯣꯏꯁꯦ ꯃꯨꯟꯅ ꯈꯜꯒꯦ ꯏꯊꯣꯜꯂꯤꯅꯦꯕ ꯍꯣꯏ ꯑꯣꯖꯥꯅ ꯍꯥꯏꯔ ꯆꯨꯝꯂꯝꯒꯅꯤ ꯎꯝ ꯈꯂꯦ ꯄꯥꯝꯁꯨ ꯑꯩꯈꯣꯏ ꯑꯩꯈꯣꯏꯗꯁꯨ ꯄꯥꯝꯕꯁꯨ ꯌꯥꯎ ꯌꯥꯎꯔꯤꯗ
ꯎꯝ
ꯐꯖꯕ ꯀꯩ ꯀꯩꯅꯣ ꯅꯨꯡꯁꯤꯕꯒꯤ ꯃꯔꯣꯟꯗ ꯅꯠꯇ꯭ꯔꯒ ꯀꯔꯤ ꯀꯔꯤ ꯅꯣꯏꯒꯤ ꯃꯔꯣꯟ ꯂꯣꯟꯗ ꯏꯕꯁꯤꯡꯁꯦ ꯍꯦꯛ ꯄꯥꯔꯀꯥꯟꯗ ꯑꯩꯈꯣꯏꯁꯤ ꯊꯃꯣꯏꯁꯦ ꯑꯗꯨꯝ ꯍꯦꯛ ꯄꯥꯜꯜꯂꯤꯦꯕ ꯄꯨꯅꯤꯡ ꯅꯨꯡꯁꯤꯕ ꯌꯥ
ꯁꯩꯔꯦꯡ ꯏꯕ ꯀꯥꯡꯕꯨ ꯏꯁꯩ ꯏꯁꯩ ꯏꯕ ꯀꯥꯡꯕꯨ ꯀꯣ ꯇꯥꯕ꯭ꯔꯣ
ꯇꯥꯏ ꯇꯥꯏ
ꯎꯝ ꯁꯩꯔꯦꯡ ꯁꯩꯔꯦꯡ ꯏꯕ ꯀꯥꯡꯒꯨ ꯏꯁꯩ ꯏꯕ ꯀꯥꯡꯒꯨꯁꯦ ꯐꯖꯅꯗꯤ ꯏꯌꯦ ꯃꯣꯏꯁꯦ
ꯎꯝ ꯍꯣꯏ
ꯑꯩꯈꯣꯏ ꯃꯤ ꯂꯤꯁꯤꯡ ꯂꯤꯁꯤꯡ ꯂꯥꯛ ꯂꯥꯛ ꯂꯩꯔꯤꯁꯦ ꯃꯣꯏꯅ ꯏꯁꯩ ꯑꯃꯅ ꯃꯤ ꯂꯤꯁꯤꯡ ꯂꯤꯁꯤꯡ ꯂꯥꯛ ꯂꯥꯛꯀꯤ ꯊꯝꯃꯣꯏꯗꯣ ꯑꯗꯨꯝ ꯄꯥꯟꯍꯟꯕ ꯉꯝꯃꯦꯕ ꯏꯁꯩ ꯑꯃꯃꯅ ꯑꯗꯨꯅꯦ ꯑꯩꯅ ꯉꯛꯏꯁꯦ
ꯍꯅꯦ ꯍꯅꯦ ꯎꯝ
ꯑꯁ ꯏꯁꯩ ꯑꯃꯁꯨ ꯂꯩꯌꯦꯕ ꯑꯩꯅ ꯑ ꯌꯥꯝꯅ ꯄꯥꯟꯕ ꯍꯥꯏꯇꯥꯔꯦꯀꯣ
ꯎꯝ ꯎꯝ
ꯁꯨ ꯌꯥꯝꯌꯥꯝ ꯂꯩ ꯍꯥꯏ ꯑꯩꯈꯣꯏꯗ ꯑꯩꯈꯣꯏ ꯑꯩꯈꯣꯏꯅ ꯍꯧꯖꯤꯛ ꯍꯧꯖꯤꯛ ꯂꯩꯔꯤꯕ ꯃꯇꯨꯡ ꯏꯟꯅ ꯍꯥꯏꯇꯥꯔꯦꯅꯦꯀꯣ ꯑꯗꯨꯝ ꯑꯩꯈꯣꯏꯗ ꯊꯝꯃꯣꯏ ꯄꯥꯟꯕꯁꯨ ꯌꯥꯎꯋꯦꯕ ꯑꯩꯒꯤ ꯋꯥꯔꯤꯒꯨꯝꯕ ꯃꯥꯜꯂꯛꯄꯒꯨꯝ ꯇꯧꯕ ꯃꯤꯅ ꯇꯧꯕꯗꯨ ꯃꯥꯜꯂꯛꯄꯒꯨꯝ ꯇꯧꯕ
ꯎꯝ
ꯑꯁ ꯌꯥꯎꯋꯦ ꯃꯣꯏꯁꯦ ꯐꯖꯅꯗꯤ ꯏꯌꯦꯕ ꯃꯀꯣꯛꯁꯦ ꯃꯣꯏ ꯏꯕ ꯀꯥꯡꯒꯨꯁꯦ ꯃꯀꯣꯛ
ꯎꯝ ꯎꯝ ꯃꯈꯗꯤ ꯋꯥꯡꯅꯀꯣꯁꯨ ꯋꯥ ꯁꯤ ꯌꯥꯝ ꯊꯟꯊꯔꯝꯒꯅꯤ ꯈꯂꯦ ꯎꯝ ꯃꯣꯏ ꯏꯕ ꯃꯑꯣꯡꯁꯦ ꯎꯝ
ꯄꯥꯝꯅꯤꯉꯥꯏ ꯏꯕ ꯍꯥꯏꯕꯁꯤꯀꯣ ꯌꯥꯝ ꯀꯟꯅꯗꯤ ꯍꯣꯠꯅꯔꯝꯒꯅꯤ
ꯈ ꯑꯗꯨ ꯌꯦ ꯂ ꯂ
ꯁꯥꯕ꯭ꯔꯣ ꯀꯃꯥꯏꯅ ꯇꯧꯏꯤ ꯅꯣꯏ ꯅꯣꯏꯏꯔ
ꯁ ꯍꯦ ꯇꯔꯦ ꯌꯕ ꯀꯥꯏ ꯁ ꯆ
ꯅꯪ ꯈꯣꯟꯁꯦ ꯇꯠꯀꯦ ꯇꯧꯋꯤꯀꯣ
ꯋꯥ ꯀꯕꯅꯤ ꯏꯗꯣ
ꯇꯥꯕ꯭ꯔꯣ
ꯍ ꯇꯥꯏ ꯇꯥꯏ ꯇꯥꯏ
ꯁꯥꯕ꯭ꯔꯣ ꯀꯃꯥꯏꯅ
ꯑ ꯆꯥꯏ ꯆꯥꯏ ꯆꯥꯏ ꯆꯥꯏ
ꯗꯣꯁꯥ ꯁꯥꯕ꯭ꯔꯣ
ꯎꯝ ꯁꯥꯏ ꯅꯨꯡꯁꯥꯗꯤ ꯀꯟꯅꯗꯤ ꯁꯥꯗꯦ ꯑꯗꯨ ꯑꯣꯏꯔꯁꯨ
ꯎꯝ ꯍꯣꯏ ꯍꯣꯏ
ꯃꯣꯏꯒꯤ ꯃꯅꯤꯟ ꯀꯥꯞꯊꯣꯛꯄꯗꯣ ꯑꯗꯨ ꯂꯩꯕ ꯅꯨꯡꯉꯥꯏꯇꯕ ꯍꯥꯏꯕ ꯇꯥꯔꯦ
ꯅꯣꯡꯁꯨ ꯇꯨꯗꯕ ꯅꯨꯡꯁꯥꯁꯨ ꯁꯥꯗꯕ ꯑꯗꯨꯒꯨꯝꯕꯗꯨꯅꯤꯀꯣ ꯈ꯭ꯋꯥꯏꯗꯒꯤ ꯅꯨꯡꯉꯥꯏꯇꯕꯁꯦ ꯑꯁ ꯁꯨꯃꯥꯡꯁꯨ ꯌꯥꯝ ꯊꯣꯛꯄꯅꯦ ꯑꯗꯨꯒꯨꯝꯕꯗꯣ
ꯎ ꯑꯁꯨꯃꯥꯏ ꯌꯥꯝ ꯊꯣꯛꯑꯦ ꯎꯝ ꯑꯗꯨ ꯑꯗꯨꯝ ꯐꯝꯅꯤꯁꯦ ꯍꯨꯃꯥꯡ ꯑꯗꯨꯅꯦ ꯐꯩꯗꯤ ꯃꯆꯥ ꯄꯥꯏꯔꯒ ꯇꯩꯔꯤꯅꯦ ꯇꯩꯊꯣꯛꯂꯤꯅꯦ
ꯐꯦꯟ ꯀꯩꯀꯥ ꯊꯥꯔꯁꯨ ꯄꯦꯟꯗꯕꯅꯦ
ꯑꯁ ꯎꯪ ꯑꯗꯨ ꯐꯦꯟ ꯊꯥꯔꯁꯨ ꯐꯦꯟꯒꯤ ꯅꯨꯡꯁꯤꯠꯇꯣ ꯑꯗꯨꯝ ꯁꯥꯒꯠꯂꯦꯕ ꯁꯥꯏꯑꯦꯕ ꯑꯗꯨꯒꯤ ꯂꯩꯕ ꯅꯨꯡꯉꯥꯏꯇꯕ ꯍꯥꯏꯕ
ꯎꯝ ꯂꯣꯛꯁꯨ ꯑꯗꯨꯒꯨꯝꯕ ꯇꯥꯏꯃꯤꯡꯗꯨꯗꯅ ꯑꯗꯨꯒꯨꯝꯕ ꯋꯦꯗꯔꯗꯨꯗꯅꯦꯕ ꯑꯩꯈꯣꯏꯅ ꯐꯦꯟ ꯊꯥꯔꯒ ꯐꯦꯟ ꯊꯥꯕ ꯃꯇꯝꯗ ꯂꯣꯛꯁꯦ ꯌꯥꯝꯅ ꯊꯨꯡꯒꯟꯕꯅꯦꯕ꯫
ꯑꯣ ꯂꯧ ꯍꯦꯛ ꯍꯦꯛ ꯊꯨꯡꯕꯗꯣ ꯈꯨꯅꯥ ꯍꯨꯟꯅꯕ ꯈꯣꯠꯄ ꯑꯗꯨꯒꯨꯝꯕ ꯇꯧꯕꯗꯣ ꯎꯝ
ꯇꯧꯕꯅꯦ ꯇꯧꯕꯅꯦ
ꯑꯗꯨꯅꯦꯦ ꯑꯗꯨ ꯃꯇꯨꯡꯊꯗ ꯀꯩꯅꯣ ꯇꯧꯔꯅꯤ ꯑꯃꯨꯛ ꯁꯥ ꯑꯃꯨꯛ ꯅꯣꯡꯆꯨ ꯑꯃꯨꯛ ꯏꯪꯕ ꯐꯦꯟ ꯑꯃꯨꯛꯀ ꯊꯥ ꯑꯗꯨꯗꯅꯦꯕ ꯑꯩꯈꯣꯏ ꯁꯣꯏꯔꯤꯁꯦ ꯍꯦꯛ ꯅꯥꯒꯦ ꯇꯧꯔꯤꯗꯣ
ꯎ ꯑꯩꯗꯤ ꯀꯣ
ꯎ
ꯑꯩꯗꯤ ꯌꯥꯝ ꯑꯩꯗꯤ ꯏꯪꯕꯁꯦ ꯏꯪꯊꯝꯊꯥꯁꯦ ꯀꯥꯂꯦꯟꯗꯒꯤ ꯍꯦꯟꯅ ꯏꯪꯊꯝꯊꯥꯁꯦ ꯄꯥꯝꯃꯦꯕ ꯑꯩꯗꯤ
ꯊ ꯆ ꯑꯗꯨꯝ ꯐꯥꯏ